ꯍꯜꯂꯣ ꯑꯧ
ꯇꯥꯢ ꯇꯥꯏꯌꯦ ꯇꯥꯏꯌꯦ
ꯎꯝ ꯇꯥꯈ꯭ꯔꯦ ꯑꯩꯁꯨ
ꯀꯩꯗꯧꯔꯤꯅꯣ
ꯆꯨꯝꯅ ꯁꯨꯝ ꯂꯩꯔꯝꯃꯤꯅꯦ ꯅꯣꯏꯗꯤ
ꯐ꯭ꯔꯤꯗ ꯂꯩꯔꯕꯥꯅꯤꯅ ꯑꯗꯨꯝ ꯀꯣꯜ ꯇꯧꯔꯛꯄꯅꯤꯗ
ꯑꯥ
ꯀꯩ ꯃꯥꯊꯦꯜ ꯆꯥꯔꯒꯦ ꯍꯣꯢ ꯆꯥꯔꯦ
ꯀꯔꯤ ꯃꯊꯦꯜ
ꯉꯁꯤꯗꯤ ꯀꯩ ꯍꯥꯏꯁꯤꯔꯥ ꯕꯤꯟꯁ ꯕꯤꯟꯁ ꯆꯥꯔꯦ ꯉꯁꯤꯗꯤ
ꯕꯤꯟꯁ ꯅꯨꯃꯤꯠ ꯑꯣꯏꯕꯖꯥꯠꯂꯥ ꯍꯥꯏꯗꯤ ꯁꯤꯖꯟ ꯑꯣꯏꯕꯅꯤꯅ ꯕꯤꯟꯁ ꯆꯥꯅꯔ ꯃꯥꯜꯂꯦ
ꯎꯝ
ꯑꯩꯁꯨ ꯕꯤꯟꯁ ꯆꯥꯢꯌꯦ
ꯑꯁ ꯆꯞ ꯃꯥꯟꯅꯔꯦ ꯍꯥꯍꯥ
ꯍꯣꯏ ꯁꯤꯖꯟ ꯑꯣꯏꯕꯒꯤꯀꯣ
ꯑꯇꯣꯞꯄ ꯌꯦꯟꯁꯥꯡꯁꯨ ꯂꯩꯇꯕ ꯅꯠꯇ꯭ꯔꯥ ꯁꯧꯒ꯭ꯔꯤ ꯕꯤꯟꯁ ꯑꯂꯨ ꯇꯥꯔꯅꯤ ꯍꯟꯗꯛꯇꯤ
ꯀꯅꯥꯅ ꯊꯣꯡꯒꯦ
ꯉꯁꯤꯗꯤ ꯑꯩꯅ ꯊꯣꯡꯉꯦ ꯅꯣꯏ ꯅꯣꯏꯗꯤ
ꯑꯩꯈꯣꯏꯗꯤ ꯏꯇꯩꯃꯥꯅ ꯊꯣꯡꯕꯅꯦ
ꯑꯣꯁ ꯅꯨꯡꯉꯥꯏꯔꯦꯅꯦ ꯃꯤꯗꯤ
ꯑꯩꯈꯣꯏꯗꯤ ꯎꯄꯥꯏ ꯂꯩꯇꯦ
ꯅꯣꯏꯗꯤ ꯊꯣꯡꯒꯗꯕꯅꯦ ꯍꯣꯔꯦꯟ ꯋꯥꯏ ꯃꯤꯒꯤ ꯌꯨꯝꯗ ꯊꯣꯡ ꯃꯤꯒꯤ ꯌꯨꯝꯗ ꯑꯃꯨꯛ ꯊꯣꯡ ꯊꯣꯡꯒꯗꯕꯅꯦ ꯅꯣꯏꯗꯤ ꯍꯩꯅꯕ ꯇꯝꯃꯨꯅꯕꯅꯦ
ꯍꯟꯗꯛꯇꯤ ꯅꯨꯄꯥ ꯅꯨꯄꯤ ꯂꯩꯇ꯭ꯔꯦ ꯆꯥꯛ ꯊꯣꯡꯕꯗ ꯅꯨꯨꯄꯥꯁꯨ ꯍꯩꯒꯗꯧꯕꯅꯦ
ꯅꯨꯄꯥꯗꯤ ꯁꯥꯒꯨꯝꯕ ꯑꯗꯨ ꯒꯨꯝꯕꯗꯤ ꯊꯣꯡꯉꯅꯤ ꯑꯗꯣ ꯑꯇꯩ ꯃꯇꯝꯗ ꯑꯌꯥꯝꯕꯅ ꯅꯨꯄꯤꯅ ꯊꯣꯡꯒꯗꯕꯅꯦ
ꯍꯧꯖꯤꯛꯀꯥꯟꯗꯤ ꯑ ꯅꯨꯞ ꯅꯨꯄꯥꯁꯨ ꯐꯥꯔꯗꯤ ꯊꯣꯡꯕꯅꯤꯗ ꯅꯨꯄꯤ ꯈꯛꯇ ꯊꯣꯡꯗꯕꯅꯤꯗ
ꯆꯨꯝꯃꯦ ꯆꯨꯝꯃꯦ
ꯑꯗꯨꯅ ꯅꯨꯄꯥꯁꯨ ꯍꯩꯒꯗꯧꯕꯅꯦ ꯅꯨꯄꯤ ꯈꯛꯇ ꯅꯠꯇꯕ
ꯐ꯭ꯔꯤ ꯊꯕꯛ ꯆꯠꯇꯕ꯭ꯔꯣ
ꯎꯝ ꯉꯁꯤꯗꯤ ꯊꯕꯛ ꯁꯠꯇ꯭ꯔꯦ ꯍꯣꯔꯦꯟ ꯍꯣꯔꯦꯟ ꯑꯃꯨꯛ ꯆꯠꯀꯅꯤ
ꯑꯣ ꯀꯔꯤ ꯊꯕꯛ
ꯁꯨꯝ ꯀꯩꯅꯣ ꯀꯣꯆꯤꯡ ꯂꯧꯕꯅꯦ
ꯑꯣ ꯂꯥꯏꯔꯤꯛ ꯄꯥꯗꯣꯏꯔꯤꯅꯤꯅꯦ ꯇꯧꯔꯤꯁꯦ
ꯑꯦꯁ ꯂꯥꯔꯤꯛ ꯑꯌꯨꯛꯇꯅꯦ ꯑꯌꯨꯛ ꯄꯨꯡ ꯇꯥꯔꯦꯠ
ꯑꯁ ꯉꯜꯂꯦꯅꯦ
ꯎꯝ ꯑꯗꯨꯒ ꯍꯜꯂꯛꯑꯒ ꯑꯃꯨꯛ ꯑꯃꯨꯛ ꯆꯠꯂꯅꯤ ꯉꯍꯥ ꯂꯩꯔꯒꯀꯣ
ꯑꯣ ꯃꯣꯔꯅꯤꯡ ꯏꯚꯤꯅꯤꯡ ꯂꯧꯔꯤꯔꯕ
ꯎꯝ
ꯑꯣ ꯏꯕꯤꯅꯤꯡꯅ ꯄꯨꯡ ꯀꯌꯥꯗ ꯆꯠꯄ
ꯄꯨꯡ ꯑꯍꯨꯝ ꯃꯔꯤ
ꯋꯥꯔꯝꯅꯤ ꯑꯗꯨꯗꯤ ꯑꯌꯨꯛ ꯅꯨꯡꯊꯤꯜ ꯂꯧꯕ ꯁꯤꯗꯤ
ꯄꯩꯁꯥ ꯂꯩꯗꯕꯁꯦ ꯌꯥꯝ ꯋꯥꯏꯕꯣ
ꯃꯥꯅꯦ ꯃꯥꯅꯦ ꯈꯣꯡꯅ ꯌꯧꯕ꯭ꯔꯥ ꯅꯪꯒꯤ ꯀꯣꯆꯤꯡ ꯅꯠꯇꯒ ꯒꯥꯔꯤꯗ ꯆꯠꯄ꯭ꯔꯥ
ꯑꯩꯈꯣꯏꯗꯤ ꯌꯥꯝ ꯅꯥꯛꯑꯦ ꯑꯩꯒꯤ ꯌꯨꯝꯒ ꯌꯥꯝ ꯅꯥꯛꯑꯦ ꯑꯗꯨꯒ
ꯑꯣ ꯑꯗꯨꯗꯤ ꯅꯪ ꯈꯤꯇꯪ ꯐꯩꯌꯦ ꯑꯃꯔꯣꯝꯗꯗꯤ
ꯎꯝ ꯑꯩꯈꯣꯏ ꯊꯣꯡꯒꯥꯟ ꯃꯄꯥꯟꯗꯅꯦꯕ
ꯑꯣ ꯂꯥꯞꯄꯗꯤ ꯑꯃꯨꯛꯀ ꯕꯔꯥꯁꯨ ꯌꯥꯝ ꯆꯠꯄꯅꯦ ꯑꯗꯨꯅ
ꯎꯝ ꯎꯝ
ꯐꯠꯇꯦ
ꯅꯪꯗꯤ ꯊꯕꯛ ꯆꯠꯇ꯭ꯔꯣ
ꯊꯕꯛ ꯆꯠꯇꯦ ꯑꯩꯈꯣꯏꯗꯤ ꯌꯨꯝꯒꯤ ꯌꯨꯝꯗ ꯂꯩꯕ ꯊꯕꯛꯁꯦ
ꯑꯗꯨꯅ ꯐꯩꯗ
ꯅꯣꯏꯒꯤꯅ ꯐꯩꯍꯦ ꯑꯩꯈꯣꯏꯒꯤꯗꯤ ꯐꯠꯇꯦ
ꯄꯩꯁꯥꯗꯤ ꯅꯨꯄꯥꯅ ꯇꯥꯟꯒꯗꯕꯅꯤ ꯅꯨꯄꯤꯅ ꯇꯥꯟꯒꯗꯕ ꯅꯠꯇꯦ
ꯑꯥ ꯊꯥꯏꯅꯒꯤ ꯊꯥꯏꯅꯒꯤꯗꯣ ꯑꯣꯏꯗ꯭ꯔꯦꯅꯦꯍꯦ
ꯊꯥꯏꯅꯗꯤ ꯍꯣꯏ ꯅꯨꯞ ꯅꯨꯄꯤ ꯅꯣꯏꯗꯤ ꯂꯩꯗꯕꯅꯤ ꯅꯨꯄꯥꯅ ꯇꯥꯟꯗꯣꯏꯅꯤ ꯍꯥꯏꯔꯝꯃꯦꯕꯅ
ꯎꯝ
ꯑꯗꯣ ꯍꯟꯗꯛꯀꯤ ꯑꯗꯨ ꯑꯗꯨ ꯌꯥꯔꯛꯇ꯭ꯔꯦꯅꯦꯍꯦ
ꯊꯥꯏꯅꯒꯤ ꯊꯥꯏꯅꯒꯤ ꯃꯇꯝꯁꯨ ꯑꯆꯨꯝ ꯑꯆꯨꯝꯕꯁꯨ ꯌꯥꯝ ꯌꯥꯎꯕꯅꯤꯀꯣ ꯑꯁꯦꯡ ꯃꯗꯨ ꯌꯥꯝ ꯌꯥꯎꯕꯅꯤ
ꯑꯗꯨ ꯅꯨꯄꯤꯁꯨ ꯌꯨꯝꯗ ꯂꯩꯕꯁꯦ ꯌꯥꯁꯤꯜꯂꯛꯇ꯭ꯔꯦꯗ ꯆꯥꯎꯈꯠ ꯄ ꯃꯇꯨꯡꯏꯟꯅ ꯅꯨꯄꯤꯁꯨ ꯇꯨ ꯑꯥ꯭ꯔꯟ ꯇꯧꯕ ꯗꯔꯀꯥ ꯇꯥꯏꯗ
ꯎꯝ
ꯑꯩꯈꯣꯏꯅ ꯊꯕꯛ ꯂꯩꯇꯕꯒꯤꯀꯣ
ꯎꯝ
ꯆꯠꯇꯕ ꯋꯥꯅꯦ
ꯃꯣꯏ ꯃꯣꯏꯒꯤ ꯑꯄꯥꯝꯕꯅꯦꯗ ꯑꯗꯨꯗꯤ
ꯍꯣꯏ ꯍꯣꯏ ꯑꯥꯑꯥ ꯅꯨꯄꯥꯗꯨꯅ ꯌꯥꯝ ꯢꯃꯥ ꯈꯨꯟꯊꯥꯕꯤ ꯄꯥꯏꯗꯦ ꯌꯥꯝ ꯄꯩꯁꯥ ꯄꯥꯏꯈꯔꯥꯗꯤ ꯍꯣꯏ ꯅꯨꯄꯤ ꯇꯥꯟꯗ꯭ꯔꯁꯨ ꯌꯥꯏ ꯑꯗꯨꯕꯨ ꯅꯠꯇ꯭ꯔꯗꯤ ꯀꯣꯟꯅꯔꯛꯇꯦꯗꯅ
ꯃꯥꯅꯦ ꯃꯥꯅꯦ
ꯍꯧꯖꯤꯛꯀꯥꯟꯗꯤ ꯑꯁ ꯊꯥꯏꯅꯒꯤ ꯊꯥꯏꯅꯩꯗꯤ ꯄꯩꯁꯥ ꯈꯤꯇꯪꯅ ꯌꯥꯔꯝꯃꯦ ꯑꯗꯣ ꯍꯧꯖꯤꯛꯀꯥꯟꯗꯤ ꯌꯥꯝ ꯑꯦꯛꯁꯄꯦꯟꯁ ꯆꯥꯎꯋꯦꯗꯣ
ꯍꯨꯝ ꯍꯨꯝ
ꯑꯗꯨꯅꯥ
ꯑꯗꯨꯒꯅꯦ ꯍꯤꯡꯕ ꯈꯔ ꯋꯥꯕ ꯍꯧꯔꯦ
ꯍꯣꯏ ꯍꯨꯖꯤꯛ ꯀꯥꯟꯗꯤ ꯊꯥꯏꯅꯒꯤ ꯃꯇꯝꯅ ꯑꯗꯨꯝ ꯅꯨꯡꯉꯥꯏꯕ ꯃꯥꯜꯂꯤꯗ ꯍꯧꯖꯤꯛꯀꯥꯟꯗꯤ ꯌꯥꯗ꯭ꯔꯦ ꯍꯤꯡꯕ ꯋꯥꯁꯤꯜꯂꯛꯑꯦ
ꯎꯝ ꯎꯝ ꯀꯩꯗꯧꯔꯤꯅꯣ ꯍꯧꯖꯤꯛꯗꯤ ꯈꯣꯏꯗꯔꯣ
ꯎꯝ
ꯑꯩꯒꯤ ꯏꯌꯥꯝꯕꯅꯦ ꯑꯗꯨꯒ ꯏꯇꯩꯃꯥꯅꯦ ꯑꯗꯨꯒ ꯍꯣꯏ ꯏꯌꯥꯝꯕꯒꯤ ꯃꯆꯥꯅꯨꯄꯤ ꯑꯃ
ꯑꯣ
ꯑꯗꯨꯒ ꯑꯩꯒꯤ ꯏꯅꯥꯎꯅꯨꯄꯥ ꯑꯃꯒ
ꯑꯣ ꯅꯨꯡꯉꯥꯏꯔꯤꯅꯦ ꯅꯣꯏꯗꯤ
ꯅꯨꯡꯉꯥꯏꯇꯦꯗ
ꯅꯣꯏ ꯄꯦꯔꯦꯟꯁ ꯈꯣꯏꯗꯤ ꯈꯨꯟꯗ ꯂꯩꯕ꯭ꯔꯥ
ꯎꯝ ꯑꯩꯈꯣꯏꯅ ꯀꯩꯅꯣꯗ ꯂꯩꯕꯀꯣ ꯀꯣꯇꯥꯔꯗ ꯂꯩꯕ
ꯑꯣ ꯀꯔꯤ ꯀ꯭ꯋꯥꯇꯔ ꯔꯥ
ꯍꯥꯟꯅ ꯂꯩꯕ ꯃꯐꯝꯗꯣ ꯍꯥ ꯍꯥ
ꯐꯥꯌꯦ ꯐꯥꯌꯦ
ꯅꯪꯗꯤ ꯀꯥꯏ ꯂꯩꯒꯦ
ꯑꯩꯁꯨ ꯃꯅꯤꯄꯨꯔꯗ ꯂꯩꯌꯦ ꯅꯪꯁꯨ ꯅꯠꯇ꯭ꯔꯣ
ꯃꯥꯅꯦ ꯃꯥꯅꯦ
ꯎꯝ ꯑꯥꯌꯨꯛ ꯅꯣꯡ ꯆꯨꯕ꯭ꯔꯣ
ꯑꯥꯌꯨꯛ ꯑꯥꯌꯨꯛ ꯆꯨꯗꯦꯗ ꯑꯩꯈꯣꯏꯗꯗꯤ
ꯑꯣ ꯃꯐꯥ ꯃꯐꯝ ꯁꯤꯡꯗꯨꯅꯥꯅꯤ ꯉꯁꯥꯏ ꯏꯃꯥꯟꯅꯕꯤ ꯃꯣꯏꯔꯣꯝꯗꯗꯤ ꯆꯨꯋꯦ ꯍꯥꯏꯕ ꯅꯣꯡꯁꯦ
ꯑꯣ
ꯁꯥ ꯁꯥꯔꯝꯅꯤ ꯅꯣꯏꯗꯁꯨ ꯁꯥꯕ꯭ꯔꯥ
ꯈꯪꯗꯦꯗ ꯌꯥꯝ ꯁꯥꯕꯨꯗꯤ ꯁꯥꯏꯌꯦ ꯍꯣꯏ ꯗ ꯉꯁꯤ ꯈꯔ ꯐꯔꯦ
ꯑꯁ ꯖꯨꯂꯥꯏ ꯑꯥꯒꯁꯇ ꯍꯦꯟꯈꯤꯗꯣꯏꯅꯤ ꯁꯥꯕꯁꯨ ꯅꯠꯇ꯭ꯔꯥ ꯍꯧꯖꯤꯛꯇꯤ ꯈꯔ ꯐꯥꯏꯌꯦ ꯖꯨꯟꯗꯤ
ꯎꯝ
ꯑꯗꯨ ꯍꯦꯛ ꯂꯣꯏꯔꯒ ꯑꯃꯨꯛꯀ ꯋꯤꯟꯇꯔꯗ ꯎꯝ ꯀꯗꯥꯛ ꯀꯗꯥꯛ ꯀꯗꯥꯛ ꯏꯪꯈ꯭ꯔꯅꯤ ꯑꯃꯨꯛꯀ
ꯎꯝ ꯏꯪꯕꯅ ꯅꯨꯡꯉꯥꯏꯗ
ꯑꯁ ꯑꯩꯗꯤ ꯁꯥꯔꯁꯨ ꯋꯥꯏꯌꯦ ꯏꯪꯉꯁꯨ ꯋꯥꯏꯌꯦ
ꯍꯥ ꯍꯥ
ꯑꯗꯨ ꯐꯥꯎꯕ ꯋꯥꯏꯑꯦ ꯑꯩꯒꯤꯗꯃꯛꯇꯤ ꯅꯪ ꯏꯪꯕ ꯑꯣꯏꯅ ꯅꯪ ꯑꯅꯤ ꯑꯅꯤ ꯃꯔꯛꯇ ꯑꯃ ꯂꯧ ꯍꯥꯏꯗꯤ ꯏꯪꯕ ꯑꯣꯏꯅ ꯂꯧꯗꯣꯏꯔꯕ
ꯃꯥꯅꯦ ꯑꯁ ꯏꯪꯕꯗꯤ ꯈꯔꯗꯤ ꯅꯨꯡꯉꯥꯏ ꯁꯥꯕ ꯁꯥꯕꯗꯤ ꯑꯁ ꯅꯨꯡꯉꯥꯏꯇꯦꯕ ꯍꯨꯃꯥꯡꯅ ꯇꯨꯕꯅꯦ
ꯑꯅꯤ ꯃꯥꯛ ꯄꯥꯝꯗꯦ ꯑꯩ ꯑꯩꯉꯣꯟꯗ ꯁꯦꯂꯦꯛ ꯇꯧꯍꯜꯂꯗꯤꯀꯣ
ꯎꯝ
ꯑꯩ ꯑꯅꯤꯃꯛ ꯄꯥꯝꯗꯦ
ꯃꯣꯗ꯭ꯔꯦꯠ ꯑꯣꯏꯅ ꯄꯥꯝꯃꯦꯕ ꯅꯪꯒꯤꯁꯦ
ꯍꯣꯏ ꯍꯥꯏꯗꯤꯅꯦ ꯑꯁ ꯏꯪꯕꯁꯨ ꯏꯪꯕꯒꯤ ꯋꯥꯕꯁꯨ ꯑꯋꯥꯕ ꯑꯃꯅꯦ ꯁꯥꯕꯒꯤ ꯋꯥꯕꯁꯨ ꯑꯃꯔꯣꯝꯗ ꯋꯥꯏꯌꯦꯕ ꯑꯗꯨꯅ ꯑꯩ ꯅꯪ ꯀꯔꯝꯕ ꯄꯥꯝꯕ꯭ꯔꯥ ꯍꯥꯏꯗꯤ ꯑꯩ ꯑꯩ ꯑꯅꯤꯃꯛ ꯄꯥꯝꯗ꯭ꯔꯦ ꯍꯥꯏꯔ ꯃꯤꯗꯜ ꯗ ꯂꯦꯞꯄꯥ ꯂꯩꯥꯏꯔꯅꯤ ꯑꯩ
ꯏꯪꯕꯅ ꯈꯔ ꯈꯥꯡꯕ ꯅꯨꯡꯉꯥꯏꯔꯦ ꯁꯥꯕꯗꯤ ꯑꯁ
ꯑꯁ ꯏꯪꯕꯒꯤꯁꯨ ꯀꯣ ꯐꯥꯒꯤ ꯅꯠꯇꯕꯅꯦ ꯀꯣ ꯈꯥꯡꯕ ꯋꯥꯕꯅꯦ ꯏꯪꯕꯁꯨ ꯥ
ꯏꯪꯕꯗꯤ ꯀꯩꯁꯨ ꯀꯥꯏꯗꯔꯦꯗ
ꯎꯝ ꯑꯩꯒꯤꯗꯤ ꯀꯥꯏꯌꯦ
ꯅꯣꯏꯗꯤ ꯀꯅꯥ ꯀꯅꯥ ꯂꯩ
ꯑꯩ ꯏꯅꯥꯎ ꯅꯨꯄꯥꯅꯦ ꯑꯩꯈꯣꯏꯗ ꯈꯣꯏꯒ ꯂꯩꯌꯦ
ꯍꯝ ꯍꯝ
ꯃꯤ ꯃꯉꯥ ꯂꯩꯌꯦ ꯑꯩꯈꯣꯏꯁꯨ
ꯅꯣꯏ ꯗꯥ ꯗꯤ ꯀꯩ ꯀꯩ ꯍꯣꯠꯅꯔꯤꯒꯦ
ꯑꯩꯈꯣꯏ ꯗꯥ ꯍꯣꯏꯁꯨ ꯊꯕꯛ ꯇꯧꯗꯦꯗ ꯁꯨꯝ ꯂꯩꯥꯅꯔꯤꯕ ꯉꯥꯛꯇꯅꯤ
ꯎꯝ
ꯊꯕꯛ ꯊꯤꯕ ꯉꯥꯛꯇꯅꯦ
ꯊꯤꯔꯤ ꯀꯟꯅ
ꯈꯣꯏꯖꯨ ꯀꯟꯅ ꯈꯣꯏꯖꯨ ꯀꯟꯅ ꯊꯤꯔꯦ
ꯎꯝ ꯅꯣꯏ ꯅꯣꯏꯗꯤ ꯀꯣꯆꯤꯡ ꯂꯥꯎꯕꯅꯤꯅ ꯊꯣꯛꯀꯅꯤꯗ
ꯑꯁ ꯇꯝꯕ ꯉꯝꯗꯦ
ꯎꯝ
ꯃꯤ ꯃꯤ ꯃꯌꯥꯝ ꯂꯧꯅꯩ ꯗꯨꯗꯤ
ꯎꯝ ꯂꯤꯁꯤꯡ ꯂꯤꯁꯤꯡ ꯉꯥꯎꯕꯅꯤꯅꯀꯣ
ꯎꯝ
ꯑꯗꯨꯅ ꯍꯣꯏ ꯄ꯭ꯔꯦ ꯇꯧꯋꯣ ꯂꯥꯏꯔꯤꯛ ꯄꯥꯎꯑꯣ ꯑꯩꯈꯣꯏꯗꯤ ꯁꯔꯦꯟꯗꯔ ꯇꯧꯈ꯭ꯔꯕꯅꯤꯅꯀꯣ ꯄꯥꯗ꯭ꯔꯦ ꯄꯥꯔꯁꯨ ꯑꯣꯏꯔꯔꯣꯏꯗꯕ ꯑꯗꯨꯒꯤ
ꯑꯩꯈꯣꯏꯖꯨ ꯆꯞ ꯃꯥꯟꯅꯩꯌꯦ
ꯌꯥꯔꯦ ꯅꯣꯏꯗꯤ ꯈꯔ ꯀꯣꯛꯂꯤꯡꯕꯒꯤ ꯀꯣꯆꯤꯡꯒ ꯆꯠꯄ ꯉꯝꯃꯤꯅꯦ ꯑꯩ ꯀꯣꯆꯤꯡ ꯂꯧꯔꯁꯨ ꯍꯦꯟꯅ ꯍꯦꯟꯅ ꯄꯥꯡꯈ꯭ꯔꯅꯤ
ꯍꯣꯏ ꯊꯦꯡꯀ꯭ꯌꯨ ꯊꯦꯡꯀ꯭ꯌꯨ
ꯅꯨꯡꯁꯥ ꯁꯥꯕ ꯍꯧꯔꯦꯍꯦ
ꯅꯪ ꯄꯥꯝꯗꯕꯒꯤꯅꯦ
ꯑꯩ ꯅꯨꯡꯁꯥ ꯑꯣꯏꯅ ꯂꯧꯔꯒꯦ ꯍꯥꯏꯌꯣ ꯏꯪꯈ꯭ꯔꯅꯤ
ꯎꯝ
ꯂꯥꯁꯇ ꯀꯣ ꯂꯥꯁ ꯂꯥꯁꯇ ꯎꯝ ꯅꯪ ꯍꯣꯡꯗꯣꯛ ꯍꯣꯟꯖꯤꯟ ꯇꯧꯋꯦ ꯍꯥꯏꯅ ꯋꯦꯗꯔ ꯋꯦꯗꯔꯅ ꯅꯣꯡꯉꯥꯟꯕꯤꯔꯔꯣꯏ
ꯎꯝ ꯎꯝ ꯐꯪꯅꯦꯁ ꯅꯣꯡ ꯆꯨ ꯅꯤꯡꯉꯦ ꯑꯗꯨꯝ ꯎꯇꯥ ꯄꯨꯇꯥ ꯂꯩꯌꯦꯅꯦ ꯃꯣꯏꯁꯦ
ꯎꯝ ꯈꯪꯗꯦ ꯋꯦꯗꯔꯁꯤꯁꯨ ꯃꯣꯏ ꯊꯣꯛꯄꯅꯦ ꯇꯧꯔꯤꯁꯦ ꯍꯟꯗꯛꯇꯤ
ꯑ ꯃꯣꯏ ꯀꯨꯁꯤꯅꯦꯕ
ꯍꯣꯏ ꯃꯣꯏꯁꯨ ꯃꯤ ꯃꯤꯒꯤ ꯇꯥꯏꯞꯇ ꯀꯨꯁꯤꯔꯥꯁꯤ ꯇꯧ ꯂꯩꯔꯕꯅꯦ ꯅꯣꯡ ꯆꯨꯅꯤꯡꯉ ꯆꯨꯅꯤ ꯃꯝꯅꯤꯡꯉ ꯃꯝꯅꯤ ꯁꯥꯅꯤꯡꯉ ꯁꯥꯅꯤ ꯍꯥ
ꯑꯝ ꯎꯝ ꯍꯣꯏ ꯐꯔꯦ ꯑꯗꯨꯗꯤ ꯑꯗꯨꯝ ꯄꯥꯎ ꯐꯥꯎꯅꯁꯦꯀꯣ
ꯑꯧ ꯍꯣꯏ ꯍꯣꯏ ꯎꯝ ꯂꯥꯏꯔꯤꯛ ꯐꯖꯅ ꯄꯥꯎꯑꯣ ꯅꯪꯁꯨ
ꯈꯪꯗꯔꯦ ꯍꯦ
ꯎꯝ ꯎꯝ
ꯎꯝ ꯐꯔꯦ ꯐꯔꯦ ꯐꯔꯦ